ꯔꯣ ꯍꯣꯏ ꯇꯥꯕ꯭ꯔꯣ
ꯍꯣꯏ ꯇꯥꯏꯌꯦ ꯀꯃꯥꯏ ꯀꯃꯥꯏ ꯇꯧꯔꯤꯕ꯭ꯔꯣ
ꯍ ꯌꯨꯝꯗ ꯑꯗꯨꯝ ꯂꯩꯌꯦ ꯆꯥꯛ ꯆꯥꯕ ꯂꯣꯏꯔꯒ
ꯑꯣ ꯑꯗꯨ ꯏꯟꯁꯥꯡ ꯆꯥꯛꯌꯦ ꯉꯁꯤꯗꯤ
ꯁꯤꯗꯤ ꯕꯦꯝꯕꯨ ꯁꯨꯗꯣ
ꯑꯥ ꯑꯣ ꯍꯥꯎꯔꯝꯒꯅꯤꯗꯤ
ꯏꯀꯣ
ꯑ ꯇꯥꯏꯌꯦꯀꯣ ꯐꯖꯅ ꯍꯜꯂꯣ
ꯌꯥ
ꯍꯦꯜꯂꯣ ꯑ ꯅꯦꯠꯋꯔꯛꯁꯦ
ꯎꯝ ꯎꯝ ꯅꯪꯗꯤ ꯀꯔꯤ ꯃꯊꯜꯅꯣ ꯉꯁꯤꯗꯤ
ꯑꯩꯗꯤ ꯑꯩꯈꯣꯏꯗꯤ ꯆꯥꯛ ꯆꯥꯗ꯭ꯔꯤꯌꯦ ꯑꯩꯈꯣꯏꯒꯤꯗꯤ ꯉꯜꯂꯤꯌꯦ ꯉꯁꯤ
ꯑꯣ ꯑꯣ ꯎ ꯑꯣꯀꯦ ꯑꯣ ꯎ
ꯑ
ꯑꯅꯤ ꯑꯗꯨ
ꯍꯥꯥ
ꯍꯣꯏ ꯃꯥ ꯃꯥꯅꯦ ꯑꯗꯨ ꯍꯥꯏꯕ ꯌꯥꯕ꯭ꯔꯣ ꯍꯥꯏꯕ
ꯑ ꯑꯗꯨ ꯌꯥꯏꯌꯦꯗ ꯑꯗꯨꯒꯨꯝꯕꯗꯤ
ꯑ ꯑ ꯏꯁꯄꯦꯁꯤꯐꯤꯛꯗꯣ ꯍꯥꯏ
ꯑꯣ ꯃꯃꯤꯡꯒꯨꯝꯕꯗꯣ ꯃꯃꯤꯡ ꯂꯣꯀꯦꯁꯟꯒꯨꯝꯕꯗ ꯑꯗꯨꯣ ꯍꯥꯏꯒꯅꯨ ꯍꯥꯏꯕꯅꯦꯗ
ꯑꯣ
ꯎꯝ ꯀꯨꯏꯔꯕ꯭ꯔꯣ ꯅꯪꯗꯤ ꯁꯤꯒꯤꯗ ꯌꯥꯎꯕ
ꯑꯩ ꯀꯣ ꯐꯥꯏꯚ ꯗꯦꯁꯀꯨꯝꯕ ꯁꯨꯈ꯭ꯔꯦ
ꯑꯥ ꯑꯩ ꯑꯩꯗꯤ ꯑꯩꯁꯤꯗꯤ ꯀꯨꯏꯈ꯭ꯔꯦ ꯂꯥꯁ ꯋꯤꯛꯇꯒꯤ ꯑꯣꯏꯔꯦ ꯍꯥꯏꯔꯁꯨ ꯊꯕꯛ ꯆꯤꯟꯃꯟꯕꯤ ꯀꯣ ꯍꯧꯖꯤꯛꯅ ꯀꯣꯜ ꯇꯧꯕ ꯍꯧꯕꯗ ꯉꯥꯏꯔꯤꯌꯦ
ꯑꯣ ꯑꯗꯨ ꯅꯨꯡꯉꯥꯏꯕꯗꯤ ꯐꯪꯗꯤ ꯐꯪꯅꯔꯝꯒꯅꯤꯀꯣ
ꯈꯪꯗ꯭ꯔꯦ ꯈꯪꯗ꯭ꯔꯤꯌꯦꯗ ꯑꯩꯗꯤ ꯑꯩꯒꯤꯗꯤ ꯊꯕꯛ ꯇꯧꯒꯦꯗꯧꯕ ꯃꯁꯤꯡꯗꯣ ꯁꯨꯗ꯭ꯔꯤꯕꯒꯤ ꯈꯪꯗ꯭ꯔꯤꯌꯦ ꯑꯗꯨ ꯏꯃꯥꯟꯅꯕꯤꯁꯤꯡꯗꯤ ꯐꯪꯕ ꯈꯔ ꯂꯩ
ꯑ ꯑꯣ ꯅꯪꯗꯤ ꯑꯗꯨꯗꯤ ꯐꯪꯗ꯭ꯔꯕ ꯃꯥꯜꯂꯤ ꯀ ꯐꯪꯗ꯭ꯔꯤꯕꯔꯤꯕ ꯃꯥꯂꯦ ꯑꯣ ꯑꯣ
ꯅꯪꯗ ꯅꯝꯕꯔ ꯑꯁꯤꯒꯤ ꯀꯔꯤꯅꯣ ꯇꯧꯕꯤꯕ ꯃꯤꯗꯨꯣ ꯑꯗꯨꯅ ꯅꯪ ꯃꯤ ꯑꯇꯣꯞꯄ ꯇꯧꯅꯤꯡꯉ ꯂꯩꯗꯤ ꯍꯥꯏꯔꯛꯑꯣ ꯍꯥꯏꯅ ꯍꯥꯏꯕꯅꯦꯕ ꯑꯗꯨ ꯍꯥꯏꯔꯒ ꯃꯥꯅ ꯈꯔ ꯄꯤꯔꯛꯑꯦꯕ ꯃꯈꯗ
ꯎꯝ
ꯑꯗꯨ ꯍꯪ ꯑꯩꯅ ꯄꯥꯔꯁꯅꯦꯜ ꯑꯣꯏꯅ ꯀꯣꯜ ꯇꯧꯕ ꯌꯥꯕ ꯕ꯭ꯔꯥ ꯍꯪꯅꯒ ꯀꯅꯥꯁꯨ ꯈꯨꯝꯂꯛꯇꯕꯀꯣ ꯑꯗꯨꯒꯤ ꯑꯩ
ꯑꯣ ꯍꯣꯏ
ꯎ ꯑꯗꯨ ꯏꯃꯥꯟꯅꯕꯤ ꯑꯃꯈꯛ ꯀꯣꯜ ꯇꯧꯔꯒ ꯂꯣꯏꯦ
ꯑꯣ ꯑꯣ ꯎꯝ ꯑꯩꯗꯤ ꯃꯉꯥꯒꯨꯝꯕꯗꯤ ꯑꯗꯨꯝ ꯄꯥꯏꯗ ꯅꯨꯃꯤꯠꯇ
ꯑꯣ ꯐꯩꯅꯦ ꯑꯗꯨꯗꯤ ꯍꯥꯏꯕꯗꯤ ꯑꯩꯈꯣꯏꯅ ꯈꯪꯗꯕ ꯃꯤꯕꯨꯁꯨ ꯑꯗꯨ ꯑꯗꯨꯒ ꯅꯨꯄꯥꯕꯨ ꯑꯣꯏꯔꯁꯨ ꯎꯝ ꯇꯧꯕꯗ ꯈꯔ ꯇꯜꯂꯦꯅꯀꯣ
ꯑ ꯍꯣꯏ ꯑꯗꯨ ꯑꯣꯏꯔꯁꯨꯀꯣ ꯃꯣꯏꯁꯨ ꯒ꯭ꯌꯥꯟ ꯇꯥꯕꯅꯤꯅ ꯈ꯭ꯔꯤꯁꯨ ꯑꯗꯨꯦꯗ ꯑꯩ ꯉꯔꯥꯡꯗꯤ ꯅꯨꯄꯥ ꯑꯍꯨꯝꯔꯥ ꯇꯧꯋꯦ ꯑ ꯑꯗꯨ ꯅꯨꯄꯥ ꯑꯃꯅ ꯀꯔꯤꯔꯥ ꯅꯨꯄꯥ ꯑꯃꯅꯗꯤ ꯑꯣꯖꯥ ꯑꯣꯏꯕ ꯅꯨꯄꯥ ꯑꯃꯅ ꯊꯕꯛ ꯊꯤꯔꯒ ꯂꯩꯕ ꯑꯗꯨ ꯅꯨꯄꯥ ꯑꯃꯅ ꯑꯉꯥꯡ ꯌꯥꯝ ꯑꯣꯏꯔꯤꯕꯀꯣ
ꯑꯣ ꯑꯗꯨ ꯋꯥꯔꯤꯗꯤ ꯑꯗꯨꯝ ꯅꯨꯡꯉꯥꯏꯕ꯭ꯔꯥ
ꯋꯥꯔꯤ ꯑꯗꯨꯝ ꯅꯨꯡꯉꯥꯏ ꯍꯣꯏ ꯃꯤ ꯑꯃꯕꯨꯗꯤ ꯍꯣꯏ ꯑꯗꯨ ꯑꯉꯥꯡ ꯑꯣꯏꯕ ꯅꯨꯄꯥꯗꯤ ꯆꯤꯡꯗ ꯂꯩꯌꯦꯦ ꯍꯥꯏꯔꯒ ꯂꯧ ꯌꯥꯝ ꯆꯠꯂꯦ ꯍꯥꯏꯔꯒ ꯀꯣ ꯃꯥꯒꯤ ꯍꯣꯏ ꯃꯥꯒꯤ ꯂꯥꯎ ꯒꯤ ꯋꯥꯔꯤꯗꯣ ꯑꯗꯨꯝ ꯁꯥꯔꯒ ꯂꯩꯕꯅꯦ ꯑꯗꯨ ꯀꯔꯤ ꯀꯔꯤ ꯌꯦꯟꯁꯥꯡ ꯊꯥꯕ꯭ꯔꯣ ꯍꯥꯏꯔꯒ ꯍꯣꯏ ꯃꯥꯅ ꯑꯗꯨꯝ ꯍꯥꯏꯕꯗꯣ
ꯎꯝ ꯑꯉꯥꯡ ꯑꯣꯏꯕ ꯅꯨꯄꯥꯗꯨꯅ ꯍꯦꯟꯅ ꯀꯥꯟꯅꯩꯌꯦꯕ
ꯍꯣꯏ ꯌꯥꯝ ꯋꯥꯔꯤ ꯁꯥꯕꯅꯦ ꯉꯔꯥꯡꯗꯤ ꯍꯣꯏ
ꯑꯗꯨꯒ ꯏꯁꯄꯦꯁꯤꯐꯤꯛ ꯑꯣꯏꯕꯁꯨ ꯍꯥꯏꯒꯅꯨ ꯍꯥꯏꯕꯅꯤꯅ ꯎꯄꯥꯏ ꯂꯩꯇꯦꯕ ꯑꯩꯈꯣꯏ ꯋꯥꯔꯤ ꯂꯩꯇꯦꯕ ꯑꯗꯨꯒꯤ ꯈꯪꯅꯕ ꯃꯤꯕꯨ ꯈꯛꯇꯪ ꯋꯥꯔꯤ ꯁꯥꯗ꯭ꯔꯁꯨ ꯁꯥꯗ꯭ꯔꯗꯤ ꯑꯃꯨꯛꯀ ꯐꯔꯛ ꯇꯥꯕ ꯑꯁ ꯈꯪꯗꯦ
ꯑꯥ ꯈꯪꯅꯗꯕꯁꯨ ꯑꯗꯨꯝ ꯅꯨꯡꯉꯥꯏꯕꯅꯤꯗ ꯃꯣꯏꯒꯤ ꯋꯥꯔꯤ ꯇꯥ ꯇꯥꯔꯒ ꯀꯣ
ꯍꯣꯏ
ꯃꯥꯁꯦ ꯒꯦꯝ ꯌꯥꯝ ꯁꯥꯟꯅꯩꯑꯕ ꯑꯗꯨ ꯅꯨꯄꯥꯗꯣ ꯂꯥꯎ ꯆꯠꯄ ꯅꯨꯄꯥꯗꯣ ꯑꯁ ꯑꯩꯅ ꯁꯥꯟꯅꯒꯅꯨꯅ ꯑꯩꯅ ꯀꯔꯤꯅꯣ ꯀꯔꯤ ꯀꯔꯤꯅꯣ ꯍꯥꯏꯔꯒ ꯑꯁ ꯅꯪꯗꯤ ꯑꯍꯥꯟ ꯑꯣꯏꯈ꯭ꯔꯕ꯭ꯔꯥ ꯑꯩꯣꯅ
ꯅꯪꯗꯤ ꯂꯨꯍꯣꯡꯈ꯭ꯔꯕ꯭ꯔꯣꯅꯦ ꯅꯪꯒꯤ ꯋꯥꯔꯤꯗꯣ ꯍꯥꯏꯕꯅꯦ ꯑꯩꯅ
ꯑ
ꯑꯩꯅ ꯍꯣꯏ ꯅꯪꯕꯨ ꯀꯣꯆꯤꯡꯒꯨꯝꯕ ꯄꯥꯝꯃꯤꯅꯦ ꯑꯃꯨꯛꯈꯛ ꯀꯣꯜ ꯇꯧꯔꯛꯑꯒꯣ ꯍꯥꯏꯔꯒ ꯑꯃꯨꯛꯀ ꯀꯧ ꯇꯧꯔꯕꯅꯤ ꯃ ꯑꯃꯨꯀ ꯀꯧ ꯇꯧꯔ ꯀꯧꯕ ꯅꯤꯔ ꯇꯧꯔꯛꯄꯅꯦ ꯑꯩꯈꯣꯏꯅꯤ ꯀꯣꯜ ꯑꯍꯨꯝ ꯇꯔꯤꯔꯥ ꯇꯧꯔꯒ ꯀꯣ
ꯑꯣ ꯃꯔꯤ ꯁꯨ ꯈ꯭ꯔꯗꯤ ꯌꯥꯗ꯭ꯔꯕ ꯃꯥꯜꯂꯦꯀꯣ
ꯎꯝ ꯅꯨꯃꯤꯠ ꯑꯃꯗꯀꯣ ꯍꯣꯏ ꯉꯁꯤꯁꯨ ꯀꯣꯜ ꯇꯧꯔꯛꯑꯕꯅꯦ ꯉꯔꯥꯡ ꯋꯥꯔꯤ ꯁꯥꯥꯔꯒ ꯉꯁꯤꯁꯨ ꯊꯗꯤꯅꯦ ꯑꯩ ꯑ ꯅꯣꯠ ꯋ ꯍꯥꯏꯔꯣ
ꯑꯣ ꯑꯗꯨꯗ ꯑꯗꯤ ꯑꯉꯥꯡꯕꯨ ꯂꯦꯁꯟ ꯄꯤꯕꯁꯨ ꯐꯔꯦꯅꯦ ꯑꯁ ꯍ ꯍꯥ ꯈꯪꯗ꯭ꯔꯦ ꯊꯕꯛ ꯂꯩꯗꯕꯒꯤꯩꯁ ꯏꯁꯥ ꯇꯥꯅꯤꯡꯉꯥꯏꯁꯨ ꯃꯐꯝ ꯂꯩꯇ꯭ꯔꯕꯒꯤ
ꯍꯗ
ꯑꯥ
ꯅꯨꯡꯉꯥꯏꯕꯅꯦ ꯌꯥꯝꯅ ꯑꯩꯒꯤꯗꯤ ꯔꯕꯅꯦ ꯀꯔꯤ ꯑꯩꯅ ꯁꯤꯡꯖꯨ ꯆꯥꯈ꯭ꯔꯕꯅꯦ
ꯁꯤꯡꯗꯨꯁꯨ ꯆꯥꯅꯤꯡꯉꯥꯏꯗꯤ ꯃꯃꯜ ꯊꯣꯛꯈ꯭ꯔꯦꯕ
ꯍꯣꯏ ꯁꯤꯡꯖꯨ ꯑꯍꯨꯝꯔꯥ ꯆꯠꯈ꯭ꯔꯦꯗ
ꯑꯣ ꯏꯃꯥꯟꯅꯨꯕꯤꯁꯤꯡꯁꯨ ꯁꯨꯃꯥꯏꯅ ꯇꯠꯈ꯭ꯔꯦ ꯈꯔ ꯌꯥꯝꯅ ꯇꯥꯡꯕ ꯆꯥ ꯌꯥꯗ꯭ꯔꯁꯨ ꯈꯔ ꯆꯥꯅꯤ ꯍꯥꯏꯗꯤ ꯐꯪꯈ꯭ꯔꯦ ꯍꯌꯦꯡ
ꯍꯣꯏ ꯍꯣꯏ ꯑꯩꯈꯣꯏꯒꯤꯗꯤ ꯍꯟꯗ꯭ꯔꯦꯠ ꯔꯨꯄꯤꯁꯀꯨꯝꯕ ꯂꯩꯔꯁꯨ ꯑꯗꯨꯝ ꯀꯥꯕ ꯌꯥꯏꯅ ꯑꯩꯈꯣꯏ ꯁꯤꯡꯖꯨꯗꯤꯀꯣ
ꯍꯣꯏ ꯍꯣꯏ ꯑꯁ ꯑꯗꯨ ꯈꯔ ꯈꯔ ꯐꯪꯕꯁꯨ
ꯇꯇꯩ ꯆꯀ꯭ꯔꯕꯨꯗ ꯍ ꯌꯥꯝ
ꯁꯤꯒꯨꯝꯕ ꯍꯧꯖꯤꯀꯥꯟꯗꯤ ꯃꯤꯁꯤꯡꯗꯨ ꯇꯨꯃꯤꯟꯅ ꯂꯩꯅꯗ꯭ꯔꯦꯕ ꯃꯁꯥ ꯃꯁꯥꯒꯤ ꯍꯜꯂꯣ
ꯑꯩꯒꯤ ꯀꯣ ꯇꯔ ꯑꯁꯅꯗꯤꯗ ꯁꯤꯡꯖꯨ ꯅꯨꯡꯃꯥꯏ ꯅꯃꯁꯨ ꯅꯣꯛ ꯅꯧꯔꯒ ꯂꯩꯕꯅꯤ
ꯅꯪꯒꯤ ꯅꯦꯠꯋꯥꯔꯛꯅꯔ ꯑꯩꯒꯤ ꯅꯦꯠꯋꯥꯔꯛꯅꯔ ꯈꯔ ꯐꯖꯅ ꯇꯥꯗꯦꯅꯦ
ꯑꯣ ꯀ
ꯑ ꯍꯣꯏ ꯍꯣꯏ ꯇꯥꯈ꯭ꯔꯦ
ꯑꯩ ꯋꯥꯏꯐꯥꯏꯗꯣ ꯋꯥꯏꯐꯥꯏꯅ ꯐꯥꯕ ꯃꯥꯜꯂꯦ ꯑꯩꯒꯤ ꯅꯠ ꯅꯦꯠꯋꯔꯛꯇꯣ ꯏꯌꯥꯔꯇꯦꯜꯅꯦꯕ ꯑꯗꯨ ꯑꯩꯅ ꯌꯨꯝꯗ ꯋꯥꯏꯐꯥꯏ ꯂꯩꯕ ꯑꯗꯨ ꯌꯨꯝꯗꯒꯤ ꯃꯄꯥꯟ ꯊꯣꯛꯈ꯭ꯔꯕꯅꯤ ꯑꯩꯅ ꯑꯗꯨꯒꯤ ꯅꯦꯠꯋꯥꯛꯛ
ꯑꯣ ꯑꯗꯨꯒꯤ ꯑꯣꯏꯔꯝ
ꯎꯝ ꯌꯨꯝꯒꯤ ꯒꯦꯠꯗ ꯂꯥꯛꯔꯗꯤ ꯑꯗꯨꯝ ꯅꯦꯠꯋꯥꯛ ꯐꯥꯕ ꯃꯥꯜꯂꯦ ꯒꯦꯠ ꯂꯩꯒꯦ ꯑꯗꯨꯗꯤ ꯑꯩꯅ ꯆꯥꯛ ꯆꯥꯕ ꯂꯣꯏꯔꯒ ꯋꯥꯛꯀꯤꯡ ꯆꯠꯁꯦ ꯍꯥꯏꯅꯀꯣ ꯑꯗꯨꯝ ꯆꯠꯄꯅꯦꯕ ꯑꯗꯨ ꯑꯥ ꯌꯧꯔꯗꯤ ꯅꯦꯠꯋꯥꯛꯛꯇꯣ ꯐꯠꯇꯕ ꯃꯥꯜꯂꯦ
ꯎꯝ ꯎꯝ
ꯑ ꯈꯪꯗꯦ ꯐꯪꯕ ꯍꯧꯔꯗꯤ ꯐꯒꯗꯧꯕꯅꯦ ꯑꯩꯈꯣꯏꯁꯨ ꯑꯩꯁꯨꯣ
ꯐꯪꯉꯤꯅꯤꯗ ꯂꯣꯏꯅꯃꯛ ꯐꯪꯉꯤꯅꯤꯗ ꯅꯨꯡꯉꯥꯏꯕꯅꯤ
ꯐꯖꯅꯗꯤ ꯇꯧꯅꯔꯂ ꯃꯤꯗꯨ ꯌꯥꯝꯈ꯭ꯔꯦꯀꯣ ꯑꯩꯈꯣꯏꯒꯤ ꯀꯔꯤꯅꯣꯗ ꯋꯥꯠꯁꯑꯞ ꯀꯤꯗꯣ
ꯍꯣꯏ ꯃꯤ ꯑꯃꯅꯦ
ꯐꯥꯔꯁꯇ ꯑꯩ ꯆꯪꯕ ꯅꯨꯃꯤꯠꯇꯗꯤ ꯌꯥꯝ ꯄꯥꯛ ꯌꯥꯝꯗ꯭ꯔꯤꯕꯅꯦꯕ ꯑꯗꯨ ꯉꯁꯤ ꯑꯃꯨꯛ ꯃꯤ ꯌꯦꯡꯂꯡꯒ ꯃꯤꯗꯨ ꯆꯍꯨꯝ ꯍꯦꯜꯂꯝꯈ꯭ꯔꯦꯅꯦ
ꯑꯣ ꯑꯗꯨ ꯑꯣꯏꯈ꯭ꯔꯕ꯭ꯔꯣ
ꯍꯣꯏ ꯌꯥꯝ ꯌꯥꯝꯈ꯭ꯔꯦ ꯅ ꯄꯩꯁꯥ ꯇꯥꯅꯤꯡꯕ ꯃꯤ ꯌꯥꯝꯈ꯭ꯔꯦꯅꯦ ꯑꯗꯨ ꯑꯣꯏꯔꯗꯤ
ꯑꯣ ꯑꯩꯒꯤ ꯎꯝ ꯑꯩꯒꯤ ꯁꯥꯏꯠꯅꯁꯨ ꯀꯣ ꯇꯔꯥꯒꯨꯝꯕꯗꯤ ꯑꯩꯅꯁꯨ ꯄꯨꯔꯛꯈ꯭ꯔꯦ
ꯋꯥ
ꯎꯝꯝ
ꯑꯩꯗꯤ ꯑꯩ ꯐꯪꯗ꯭ꯔꯤꯕꯅꯤꯅ ꯑꯩꯁꯦ ꯃꯤꯕꯨ ꯈꯣꯝꯕꯁꯨ ꯑꯩꯁꯦ ꯈꯔ ꯇꯜꯂꯤꯕ ꯕꯀꯣ ꯑꯩ ꯐꯪꯕ ꯍꯧꯔꯦ ꯍꯥꯏꯔꯗꯤ ꯃꯤꯕꯨ ꯀꯧꯕ ꯌꯥꯔꯦ
ꯑꯥ ꯀꯔꯤꯁꯨ ꯀꯥꯏꯗꯦ ꯑꯩꯈꯣꯏ ꯑꯗꯨꯝ ꯐꯪꯕꯅꯤꯀꯣ ꯑꯩꯁꯨ ꯁꯤ ꯖꯣꯏꯟ ꯉꯁꯤ ꯖꯣꯏꯟ ꯇꯧꯋꯦ ꯅꯦꯛꯁ ꯗꯦꯗ ꯍꯦꯛ ꯐꯪꯕ ꯑꯗꯨꯒꯤ ꯑꯩꯗꯣ ꯅꯨꯡꯉꯥꯏꯅ ꯑꯩ ꯃꯤ ꯈꯣꯝꯕ ꯅꯣꯏ ꯃꯤ ꯈꯣꯝꯕꯀꯣ ꯏꯆꯦꯕꯨꯁꯨ ꯍꯥꯏꯕ ꯑꯩꯈꯣꯏ ꯏꯃꯥꯟꯅꯕ ꯑꯩꯈꯣꯏꯕꯨꯁꯨ ꯑꯗꯨꯝ ꯍꯥꯏꯕ
ꯑꯣ ꯅꯦꯛꯁ ꯗꯦ ꯐꯪꯈ꯭ꯔꯗꯤꯌꯥ ꯐꯩꯌꯦꯅꯦ
ꯎꯝ ꯑꯩꯅ ꯖꯣꯏꯟ ꯇꯧꯕꯗꯣ ꯖꯣꯏꯟ ꯍꯦꯛ ꯇꯧꯔꯒ ꯀꯣꯛ ꯃꯉꯥꯔꯥ ꯀꯣ ꯑꯩꯅ ꯇꯧꯕꯗꯣ ꯃꯉꯥꯔꯥ ꯇꯧꯋꯦ ꯑꯗꯨ ꯃꯤꯅ ꯇꯧꯔꯛꯄꯗꯣ ꯃꯉꯥꯔꯥ ꯑꯗꯨꯝ ꯇꯧꯕꯒꯤꯀꯣ ꯑꯗꯨ ꯁꯨꯈ꯭ꯔꯕ ꯃꯥꯜꯂꯦ ꯑꯗꯨꯝ ꯂꯥꯛꯄꯗꯣ ꯑꯩ ꯌꯥꯝ ꯍꯔꯥꯎꯕꯅꯤꯗ
ꯏꯃꯥꯟꯅꯕꯤ ꯈꯔꯗꯤ ꯀꯣꯜꯗꯥꯡ ꯑꯩꯈꯣꯏꯅ ꯉꯥꯡꯒꯅꯨ ꯍꯥꯏꯕ ꯋꯥꯗꯨꯁꯨ ꯈꯔ ꯌꯥꯝ ꯉꯥꯡꯈ꯭ꯔꯕꯅꯤ ꯉꯍꯔ ꯌꯥꯝ ꯉꯥꯡꯈ꯭ꯔꯕꯒꯤꯀꯣ ꯒ꯭ꯔꯨꯞꯨꯞ ꯑꯁ ꯃꯊꯪꯗꯗꯤ ꯑꯃꯨꯛꯀ ꯉꯥꯡꯅꯔꯣꯏ ꯁꯣꯏꯈ꯭ꯔꯦ ꯍꯥꯏꯔꯒ ꯂꯩ
ꯑꯣ ꯑꯩꯁꯨ ꯑꯗꯨꯝ ꯍꯪꯉ ꯑ ꯍꯥꯏꯩꯒꯅꯨ ꯍꯥꯏꯕꯗꯣ ꯑꯩꯁꯨ ꯑꯗꯨꯝ ꯍꯥꯏꯕꯤꯅꯤꯗ ꯈꯪꯗꯦ ꯍꯧꯖꯤꯛꯀꯥꯟ ꯂꯥꯛꯀꯦꯔꯥ ꯂꯥꯛꯔꯣꯏꯔ
ꯍꯣꯏ ꯑꯩꯈꯣꯏ ꯑꯩꯈꯣꯏ ꯂꯣꯏꯅꯃꯛ ꯌꯦꯡꯃꯤꯟꯅꯁꯦ ꯀꯔꯤ ꯀꯔꯤ ꯂꯩ ꯋꯥꯠꯂꯗꯤ ꯍꯥꯏꯅꯁꯦꯀꯣ
ꯎꯝ ꯍꯣꯏ
ꯃꯇꯝ ꯁꯨꯈ꯭ꯔꯕ ꯃꯥꯜꯂꯦ ꯑꯗꯨꯗꯤ ꯊꯝꯈ꯭ꯔꯒꯦ ꯀꯣ
ꯊꯝꯒꯅꯨ ꯑꯗꯨꯝ ꯂꯩꯌꯣ
ꯃꯁꯥꯅ ꯃꯨꯠꯄ꯭ꯔꯥ
ꯎꯝ ꯃꯁꯥꯗ ꯃꯣꯠꯄꯅꯦ ꯇꯨꯋꯦꯜꯐꯒꯨꯝꯕ ꯇꯧꯔꯗꯤꯀꯣ
ꯑꯣ ꯏꯃꯥꯟꯅꯕꯤꯅꯗꯤ ꯇꯦꯟ ꯁꯨꯔꯗꯤ ꯃꯁꯥꯅ ꯑꯁꯥꯅ
ꯑꯥ ꯑꯩꯈꯣꯏ ꯃꯨꯠꯊꯛꯇ꯭ꯔꯁꯨ ꯀꯣ ꯃꯥꯅ ꯃꯊꯟꯗ ꯑꯗꯨꯝ ꯃꯨꯠꯊꯛꯀꯅꯤ
ꯑꯣ ꯑꯣ ꯌꯥꯏ ꯌꯥꯏ ꯑꯗꯨꯗꯤ ꯑꯗꯨꯝ ꯍꯣꯏ ꯍꯣꯏ ꯇꯨꯌꯦꯞ ꯇꯥꯍꯟꯁꯦ ꯑꯗꯨꯗꯤ
ꯍꯣꯏ ꯑꯗꯨ ꯑꯩꯈꯣꯏ ꯃꯦꯛꯁꯤꯃꯝ ꯇꯧꯅꯤꯡꯔꯗꯤ ꯑꯗꯨꯝ ꯊꯝꯃꯣꯑꯣꯅ ꯃꯤ ꯑꯃꯅ ꯍꯥꯏꯕꯒꯤ ꯑꯩꯁꯨ ꯍꯧꯖꯤꯛꯇꯤ ꯃꯨꯠ ꯊꯛꯇ꯭ꯔꯦ
ꯑ ꯍꯧꯖꯤꯛꯇꯤ ꯈꯔ ꯁꯤꯅꯤꯌꯔ ꯑꯣꯏꯈ꯭ꯔꯕꯅꯤꯅꯀꯣ ꯑꯁꯤꯒꯤ ꯊꯕꯛꯇ
ꯃꯤ ꯑꯃ ꯑꯃꯕꯨ ꯑꯗꯨꯝ ꯋꯥꯔꯤ ꯁꯥꯔꯗꯤ ꯑꯦꯛꯁꯄꯤꯔꯤꯌꯦꯟꯁꯁꯨ ꯂꯥꯛꯄ
ꯎꯝ ꯃ ꯇ ꯏꯃꯅꯕꯤ ꯈꯔꯗꯤ ꯑꯗ ꯗꯒꯤ ꯑꯣꯏꯕꯅꯤꯅ ꯈꯔ ꯃꯅꯨꯡꯂꯣꯝꯒꯤ ꯑꯣꯏꯕꯅꯤꯅ ꯃꯩꯇꯩꯂꯣꯟꯗꯨ ꯁꯦꯡꯗꯦꯕ
ꯑ ꯍꯣꯏ
ꯃꯩꯂꯣꯟꯒ ꯑꯩꯈꯣꯏꯒꯤ ꯂꯣꯟꯒ ꯃꯤꯛꯁ ꯇꯧꯔꯒ ꯍꯥꯏꯕꯒꯤ ꯅꯣꯛꯄꯗ ꯃꯈꯣꯏ ꯉꯇꯪ ꯒ꯭ꯌꯥꯟ ꯑꯃꯅ ꯃꯣꯏꯅ ꯀꯣꯜ ꯇꯧꯕ ꯃꯤꯗꯨꯗꯤ ꯒ꯭ꯌꯥꯟ ꯇꯥꯗ꯭ꯔꯕ꯭ꯔꯥ ꯑꯃꯔꯣꯝꯗꯗꯤ ꯑꯗꯨꯒꯤ ꯅꯣꯛꯄꯗꯒ ꯃꯣꯏ ꯈꯛꯇꯪꯁꯨ ꯑ ꯃꯈꯣꯏ ꯑꯁꯤꯗ ꯔꯦꯀꯣꯔꯠꯧ ꯇꯧꯋꯦ ꯍꯥꯏꯌꯦꯅ
ꯎꯝ
ꯑꯗꯨ ꯇꯧ ꯀꯃꯥꯏꯅ ꯇꯥꯔꯝ ꯀꯦꯔ ꯀꯣ ꯅ ꯃ ꯀꯣꯏ ꯇ
ꯍꯣꯏ
ꯖꯥꯠ ꯖꯥꯠ ꯉꯥꯡꯕꯁꯨ ꯂꯩꯕ ꯃꯥꯜꯂꯦ ꯁꯤꯒꯨꯝꯕꯗ
ꯍꯣꯏ ꯆꯖꯠ ꯆ ꯑ ꯉꯥꯡꯕ ꯂꯩꯅꯦ
ꯑꯗꯨ ꯒ꯭ꯔꯨꯞꯇ ꯚꯗꯤꯑꯣ ꯊꯥꯏꯑꯕ ꯑꯥ ꯑꯗꯨ ꯉꯁꯥꯏ ꯈꯪꯒꯤ ꯅꯣꯛꯅꯤꯡꯈ꯭ꯔꯕ
ꯑꯥ ꯑꯩꯁꯨ ꯌꯥꯝ ꯉꯧꯅꯤꯡꯕꯅꯤꯗ
ꯎꯝ ꯋꯥꯔꯤꯗꯤ ꯂꯩꯇ꯭ꯔꯒ ꯀꯣ ꯑꯁꯤꯒꯨꯝꯕ ꯅꯠꯇ꯭ꯔꯗꯤ
ꯍꯣꯏ ꯑꯗꯨ ꯃꯃꯥꯗꯥꯥꯏ ꯍꯥ ꯍꯦꯡꯒꯤ